ꯔꯣ
ꯑ ꯇꯥꯔꯦ ꯇꯥꯔꯦ
ꯍꯧꯖꯤꯛꯁꯨ ꯇꯑꯦ ꯍꯧꯖꯤꯛ ꯑꯩꯒꯤꯁꯨ ꯇꯥꯕ꯭ꯔꯥ
ꯇꯌꯦ
ꯑꯣ ꯐꯔꯦ ꯐꯔꯦ ꯑꯗꯨꯗꯤ ꯑꯁ
ꯑꯗ ꯑ ꯌꯥꯝ ꯅꯣꯛꯅꯤꯡꯉꯦ ꯀꯔꯤꯅꯣ ꯁꯨꯃꯥꯏ ꯏꯣꯑꯒ ꯄꯥꯜꯂꯤꯦ
ꯑꯁ ꯀꯨꯏꯔꯦꯍꯦ ꯎꯈꯤꯗꯕ
ꯑꯗꯨꯗꯅꯦ ꯀꯣꯏꯔꯦ ꯌꯥꯝ ꯅꯨꯡꯁꯤꯌꯦ ꯍꯣꯏ ꯅꯪꯁꯨ ꯂꯩꯁꯥꯕꯤ ꯐꯥꯔꯝꯃ ꯃ ꯅꯤ
ꯑꯁ ꯐꯥꯕ ꯈꯛꯇꯅꯦ ꯑꯗꯨꯗ ꯃꯥ ꯆꯥꯎꯔꯕ ꯀꯩꯗꯧꯔꯝꯃꯤꯅꯣ
ꯀꯔꯤꯁꯨ ꯇꯧꯗꯦ ꯑꯗꯨꯝ ꯌꯨꯝꯗ ꯂꯩ ꯑꯦ ꯅꯪꯗꯤ ꯆꯠꯊꯣꯛꯅꯤꯡꯉꯥꯏ ꯂꯩꯇ꯭ꯔꯣ
ꯇꯨꯝꯐꯝ ꯃꯏꯗꯤ
ꯑꯣ ꯅꯣꯏ ꯁꯨꯇꯤ ꯌꯥꯝ ꯁꯥꯡꯅ ꯄꯤꯅꯦ
ꯍꯣꯏ ꯀꯔꯤꯒꯤꯔꯥ ꯑꯩꯈꯣꯏ ꯑꯩꯈꯣꯏ ꯑꯩꯈꯣꯏꯒꯤ ꯈꯛꯇꯅꯦ ꯑꯗꯣ ꯍꯟꯗꯛꯄꯤꯔꯤꯗꯣ ꯑꯅꯧꯕ ꯀꯥꯔꯛꯄꯁꯤꯡꯒꯤ ꯐꯥꯔꯁ ꯁꯦꯃꯤꯁꯇꯔꯁꯤꯡꯒꯤꯗꯤ ꯀꯥꯕ ꯍꯧꯈ꯭ꯔꯦ ꯑꯗꯒꯤ ꯃꯣꯏ ꯍꯥꯟꯅ ꯍꯧꯍꯟꯒꯦ ꯑꯗꯨꯒ ꯑꯩꯈꯣꯏꯁꯤꯡꯗ ꯇꯞꯅ ꯑꯃꯨꯛ ꯐꯤꯐꯀ ꯊꯥꯔꯠꯀꯗꯣ ꯍꯃꯤꯟꯅ ꯅꯥꯁꯤꯦ ꯍꯥꯏ
ꯑꯣ ꯅꯪ ꯀꯣꯂꯦꯖ ꯆꯠꯄꯗꯣ ꯌꯨꯝꯗꯒꯤ ꯆꯠꯄꯗꯣ ꯒꯥꯔꯤꯅ ꯆꯠꯄ꯭ꯔꯥ ꯈꯣꯡꯅ ꯆꯠꯄ꯭ꯔꯥ
ꯆꯠꯂꯦ ꯁꯤꯗ ꯂꯩꯔꯗꯤ ꯑꯗꯨꯝ ꯌꯥꯝ ꯂꯥꯞꯄꯁꯨ ꯅꯠꯇ꯭ꯔꯕꯅꯤꯅ ꯔꯦꯟꯗ ꯂꯩꯔꯒ ꯚꯔꯥ ꯑꯃꯨꯛ ꯆꯠꯂꯗꯤ ꯀꯩꯁꯨ ꯀꯥꯟꯅꯗꯦꯗ
ꯑꯗꯨꯅꯤ ꯑꯗꯨꯅꯤ ꯔꯦꯟ ꯂꯩꯕ ꯁꯨꯀꯣ ꯑꯁ ꯌꯥꯝ ꯂꯨꯕꯅꯦꯍꯦ ꯏꯃꯨꯡ ꯑꯃꯒꯨꯝꯅ ꯄꯥꯟꯕꯅꯤꯅꯀꯣ
ꯑꯗꯨꯅꯦ ꯑꯁ ꯃꯤ ꯈꯔꯗꯤ ꯈꯪꯗꯕꯩꯒꯤꯅꯦ ꯎꯝ ꯈꯪꯅꯕꯁꯤꯡꯗꯤ ꯑꯁ ꯏꯔꯥꯏꯔꯥꯏꯅ ꯍꯥꯏꯒꯅꯤ ꯈꯪꯕꯁꯤꯡꯗꯤ ꯑꯗꯨꯝ ꯈꯪꯒꯅꯤ ꯃꯀꯨꯞ ꯃꯇꯥ ꯃꯆꯥ ꯃꯁꯨ ꯂꯣꯏ ꯆꯪꯕꯅꯤꯅꯦ ꯌꯌꯨꯝ ꯑꯃ ꯍꯣꯡꯕ ꯍꯥꯏꯕꯁꯦ
ꯑꯗꯨꯅꯦ ꯏꯅꯥꯎꯅꯨꯄꯤꯁꯨ ꯍꯟꯗꯛ ꯚꯔꯥ ꯂꯩꯌꯦꯦꯕꯀꯣ ꯑꯗꯨꯒꯤ ꯑꯁ ꯃꯊꯛꯇ ꯑꯣ ꯐ ꯇꯨꯔꯒ ꯂꯩꯌꯦꯕ ꯃꯥꯗꯣ ꯇꯝꯅꯤꯡꯉꯦ ꯍꯥꯏꯕꯒꯤꯀꯣ ꯑꯁ ꯌꯥꯝ ꯆꯪꯉꯦ ꯉꯥꯔꯤ ꯉꯇꯥꯏꯒꯨꯝꯕ ꯒꯦꯁꯀꯨꯝꯕ ꯐꯖꯅ ꯆꯪꯉꯦꯕ
ꯑꯃꯒꯤ ꯄꯨꯂꯞ ꯆꯪꯈ꯭ꯔꯕꯅꯤꯅꯦ ꯍꯥꯏꯕꯗꯤ ꯂ ꯍꯥꯏꯕꯅꯤꯅ ꯁꯤꯖꯤꯟꯅꯗꯕꯁꯨ ꯌꯥꯗꯕꯅꯤꯅꯀꯣ ꯃꯆꯥ ꯃꯁꯨ ꯂꯣꯏ ꯆꯪꯕꯅꯦ ꯑꯗꯨꯗꯩꯗꯤ ꯅꯨꯡꯇꯤꯒꯤ ꯒꯤ ꯂꯩꯔꯕꯅꯤꯅ ꯆꯥꯗꯕꯁꯨ ꯌꯥꯔꯣꯏ ꯑꯗꯨꯒꯤ ꯍꯤꯟꯖꯥꯡꯅ ꯄꯤ ꯀꯩꯀꯥ ꯑꯃꯨꯛ ꯂꯩꯔꯨꯒꯅꯤ ꯑꯃꯨꯛ ꯊꯤꯔꯨꯒꯅꯤ ꯑꯁ ꯌꯥꯝ ꯆꯪꯕꯅꯦ
ꯑꯗꯨꯅꯦ ꯍꯧꯖꯤꯛꯇꯤ ꯃꯥ ꯂꯩꯔꯕꯅꯤꯅ ꯀꯣ ꯏꯟꯖꯥꯡ ꯅꯥꯄꯤ ꯐꯥꯎꯕ ꯂꯩꯕ ꯍꯧꯔꯅꯤꯕ
ꯑꯁ ꯑꯗꯗ ꯃꯣꯏꯔꯣꯝꯗ ꯍꯤꯟꯖꯥꯡ ꯅꯥꯄꯤ ꯈꯨꯇꯥꯡꯗꯨꯒ ꯑꯁ ꯍꯥꯏꯗꯤ
ꯑꯗꯨꯅꯦ ꯆꯤꯡꯒꯤ ꯆꯤꯡꯗꯒ ꯃꯥꯟꯗꯕꯅꯦ ꯀꯣ ꯌꯥꯝ ꯇꯥꯡꯕꯅꯦ
ꯑꯗꯨ ꯑꯇꯣꯞꯄ ꯃꯐꯝꯕꯨꯗꯤ ꯑꯃꯨꯛ ꯈꯔ ꯐꯔꯤꯅꯦ ꯃꯣꯏꯅ ꯂꯩꯔꯤꯕ ꯃꯐꯝꯗꯨꯅ ꯍꯦꯟꯅ ꯑꯃꯨꯛ ꯇꯥꯡꯕꯅꯤꯅꯦ
ꯑꯗꯨꯅꯦ ꯑꯗꯨ ꯃꯐꯝꯗꯗꯤ ꯀꯔꯤ ꯍꯥꯏꯁꯤꯔꯥ ꯂꯩꯅꯕꯁꯨ ꯃꯤ ꯌꯥꯝꯗꯦ ꯌꯣꯟꯕꯁꯨ ꯃꯤ ꯌꯥꯝꯗꯕꯒꯤ
ꯎꯝ ꯍꯥꯏꯕꯗꯤ ꯀꯩꯅꯣꯁꯨꯅꯦ ꯑꯃꯨꯛ ꯃꯤꯁꯤꯡꯅ ꯊꯣꯛꯂꯛꯄ ꯄꯗꯣ
ꯎꯝ
ꯈꯔ ꯆꯞ ꯆꯥꯕ ꯑꯗꯨꯒꯤꯅꯦ ꯂꯩꯒꯤꯅꯤ ꯈꯟꯕꯒꯤꯅꯦꯕ ꯑꯁ ꯄꯣꯠ ꯌꯥꯝ ꯇꯥꯡꯉꯦ ꯑꯗꯨꯔꯣꯝꯗꯗꯤ
ꯅꯥ ꯐꯔꯦ ꯑꯗꯨꯗꯗꯤ ꯃꯤ ꯎꯝ ꯃꯤ ꯃꯌꯥꯝ ꯂꯣꯏ ꯄꯨꯅꯔꯛꯄꯅꯤꯅ ꯀꯣ
ꯍꯧꯖꯤꯛꯇꯤ ꯆꯤꯡꯗ ꯐꯪꯕꯗꯣ ꯇꯝꯄꯥꯛꯇꯗꯤ ꯊꯦꯡꯅ ꯐꯪꯒꯅꯤ ꯐꯪꯅꯕ ꯌꯥꯎꯗꯦ ꯁꯁꯨ ꯂꯩꯇꯦ ꯕ ꯇꯝꯄꯥꯛꯇꯁꯨ ꯂꯣꯏ ꯐꯪꯈ꯭ꯔꯦꯕ ꯍꯧꯖꯤꯛꯇꯤ ꯃꯇꯝ ꯂꯩꯇ꯭ꯔꯦꯕ
ꯑꯩꯈꯣꯏ ꯀꯩꯅꯣ ꯌꯥꯏꯄꯟꯒꯨꯝꯕꯗꯣ ꯑꯩꯈꯣꯏ ꯈꯨꯟꯗꯗꯤ ꯌꯥꯝ ꯍꯧꯗꯦꯅ ꯀꯣ ꯑꯗꯨ ꯇꯝꯄꯥꯛꯇꯗꯤ ꯙꯃꯥ ꯑꯃ ꯌꯣꯟꯕꯅꯦ
ꯌꯥꯝ ꯌꯣꯟꯍꯧꯋꯦꯗ ꯂꯩꯗꯕꯩ ꯋꯥꯅꯤ ꯑꯩꯈꯣꯏꯅ ꯑꯗꯨꯒꯨꯝꯕ ꯑꯗꯨꯕꯨ ꯃꯍꯥꯎ ꯀꯔꯤ ꯀꯃꯥꯏꯅ ꯇꯧꯔꯀꯣ
ꯎꯝ ꯕꯣꯔꯥ ꯆꯥꯕ ꯌꯥꯝ ꯍꯥꯎꯋꯤ ꯍꯥꯏꯌꯦ ꯑꯗꯣ
ꯑꯩꯗꯤ ꯆꯥꯕꯤꯗ꯭ꯔꯤꯗ
ꯕꯣꯔ ꯍꯥꯥꯎꯥꯎ ꯌꯥꯏ ꯕꯣꯔꯥ ꯑꯁꯨꯣ ꯑꯁꯗ ꯏꯟꯁꯥꯡ ꯅꯥꯄꯤꯒꯤ ꯇꯧꯕꯤꯔꯁꯨ ꯍꯥꯎꯋꯦꯕꯀꯣ
ꯉꯔꯥꯡ ꯑꯍꯤꯡꯗꯣ ꯄꯨꯛꯅꯤꯡꯕ ꯋꯥ ꯉꯥꯡꯕ ꯀꯥꯟꯗ ꯀꯩꯅꯣꯗꯣ ꯑꯁ ꯉꯥꯅꯨ ꯍꯥꯏꯒꯗꯕꯗꯣ ꯉꯥꯅꯤꯒ ꯍꯥꯏꯈ꯭ꯔꯦ ꯑꯗꯨꯒ ꯉꯔꯥꯡ ꯍꯧꯗꯣꯡ ꯆꯤꯟꯖꯥꯡ ꯆꯥꯎꯑꯦ ꯍꯥꯎꯔꯅꯤ ꯍꯥꯏꯕꯗꯣ ꯍꯧꯗꯣꯡ ꯍꯥꯏꯅꯤꯡꯕ ꯍꯥꯏꯔꯤꯕꯗ ꯍꯧꯧꯗꯥꯡꯗꯣ
ꯋꯥ ꯁꯨꯃꯥꯏꯅꯣꯏ ꯁꯣꯏꯕ ꯍꯥꯏꯕꯁꯨꯀꯣ ꯌꯥꯝ ꯅꯣꯛꯅꯤꯡꯕꯅꯦ ꯋꯥ ꯉ ꯉꯥꯡꯕ ꯀꯥꯟꯗꯁꯨ ꯍꯩꯕꯁꯦ
ꯌꯥꯏ ꯌꯥꯏ ꯍꯧꯗꯥꯡꯗꯁꯨ ꯌꯥꯝ ꯍꯥꯎꯕꯅꯤ ꯑꯩꯅ ꯑꯗꯨꯒ ꯀꯩꯅꯣꯗ ꯀꯔꯤꯗ ꯌꯦꯟ ꯊꯣꯡꯕ ꯉꯥꯅꯨ ꯊꯣꯡꯕꯗ ꯆꯤꯀꯦꯟ ꯇꯧꯕꯗ ꯑꯗꯨꯝ ꯃꯩ ꯁꯤꯗ ꯃꯥꯒꯤ ꯃꯁꯥꯒꯤ ꯀꯩꯅꯣꯁꯤꯡꯗꯣ ꯂꯧꯊꯣꯛꯄ ꯂꯣꯏꯕ ꯀꯥꯟꯗꯀꯣ
ꯑꯝ
ꯃꯩꯗ ꯂꯧꯕꯗꯣ ꯃꯩꯗ ꯂꯥꯎꯕ ꯀꯥꯟꯗ ꯈꯔ ꯑꯍꯥꯎꯕ ꯅꯞ ꯅꯞ ꯂꯥꯎꯕ ꯂꯧꯕ ꯀ ꯍꯥꯟꯅ ꯊꯣꯛꯂꯛꯄꯗꯣ ꯃꯍꯤꯒꯨꯝꯕꯗꯣ ꯑꯗꯨꯒꯨꯝꯕꯒ ꯊꯣꯛꯂꯛꯄ ꯑꯗꯨꯝ ꯍꯥꯎꯕꯅꯦ ꯍꯥꯏꯔꯒ ꯃꯍꯤꯗꯣ ꯑꯣ ꯃꯍꯤ ꯂꯧꯕꯗ ꯊꯣꯛꯄꯟ ꯊꯕ ꯅꯠꯇꯣ ꯑꯗꯨꯁꯨ ꯍꯥꯎꯕꯅꯦ ꯍꯥꯏꯔꯦ ꯑꯗꯨꯒ
ꯈꯪꯗꯦ ꯉꯥꯅꯨꯒꯤꯗꯤ ꯈꯪꯗꯦꯍꯦ
ꯑꯁ ꯃꯩ ꯂꯧꯕ ꯀꯥꯟꯗ ꯃꯁꯥꯗ ꯀꯩꯅꯣ ꯑꯍꯥꯎꯕ ꯀꯩꯅꯣ ꯑꯁ ꯅ ꯅ ꯀꯩꯅꯣ ꯊꯣꯛꯂꯛꯄꯗꯣ ꯑꯣ ꯑꯣ ꯊꯥꯎ ꯊꯣꯛꯄꯗꯣ ꯊꯥꯎ ꯑꯗꯨꯃꯥꯏꯅ ꯊꯣꯛꯂꯛꯑꯒꯗꯤ ꯍꯥꯎꯕꯅꯤꯅꯦ
ꯎꯝ ꯍꯥꯎꯋꯦ ꯂꯣꯀꯦꯜ ꯑꯩꯈꯣꯏ ꯆꯤꯡꯌꯦꯟꯁꯨ ꯑꯗꯨꯃꯥꯏꯅ ꯇꯧꯋꯦ ꯗ ꯑꯗꯨ ꯊꯣꯛꯇꯕꯗꯤ ꯍꯥꯎꯇꯦꯕ
ꯕꯁꯨ ꯌꯥꯎꯕꯅꯦ ꯑꯗꯨꯗ ꯑꯗꯨ ꯑꯗꯨ ꯊꯥꯎꯒꯨꯝꯕ ꯂꯧꯕ ꯀꯥꯟꯗ ꯊꯣꯛꯂꯛꯄꯗ ꯊꯥꯎ ꯉꯧꯗꯕꯤꯗꯀꯣ ꯂꯣꯀꯦꯜꯒꯤꯗꯣ ꯁꯨꯞꯀꯤ ꯀꯩꯀꯥꯥꯁ ꯌꯥꯝ ꯑꯗꯨꯒ ꯁꯤꯡꯒ ꯈꯔ ꯐꯖꯅ ꯍꯥꯞꯄꯒꯀꯣ ꯈꯔ ꯁꯨꯔꯒ ꯑꯗꯨꯒ
ꯑꯗꯣ ꯑꯗꯨꯗꯤ ꯎꯝ ꯑꯗꯨꯗꯤꯀꯣ ꯊꯥꯎ ꯊꯣꯛꯄ ꯃꯇꯝꯗꯤ ꯀꯩꯅꯣꯅꯦ ꯌꯦꯟ ꯃꯔꯨꯝ ꯑ ꯇ ꯃꯐꯝ ꯇꯧꯕ ꯃꯇꯝꯗꯀꯣ ꯍꯥꯎꯕꯅꯦ ꯑꯗꯨ ꯗꯤ ꯑꯗꯨ ꯃꯇꯝꯗꯗꯤ ꯊꯥꯎ ꯌꯥꯝ ꯊꯣꯛꯄꯅꯦꯕ ꯃꯅꯨꯡꯗꯒ ꯃꯔꯨꯝ ꯌꯥꯎꯕꯗꯣ ꯑꯩ ꯁꯥꯎꯅꯤ
ꯐꯣꯡꯉꯏꯕ ꯀꯥꯟꯗ ꯑꯗꯣ ꯃꯤ ꯈꯔꯅꯗꯤ ꯃꯔꯨꯝ ꯂꯩꯌꯦ ꯍꯥꯏꯔ ꯀꯥꯟꯗ ꯏꯁ ꯀꯔꯤ ꯃꯔ ꯃꯔꯣꯝ ꯅꯠꯇꯦ ꯎ ꯃꯥꯒꯤ ꯀꯩꯅꯣꯅꯦ ꯅꯨꯄꯥꯁꯤꯡꯒꯤ ꯀꯩꯅꯣ ꯃꯈꯥꯒꯤꯗꯅꯦ ꯍꯥꯏꯔꯕ
ꯅꯠꯇꯦꯍꯦ ꯅꯨꯄꯥ ꯑꯗꯨꯗꯤ ꯇꯣꯡꯉꯥꯜꯂꯦꯍꯦ ꯌꯦꯟꯒꯤ
ꯑꯗꯨꯅꯦ ꯑꯩꯅ ꯅꯠꯇꯦ ꯌꯦꯟꯒꯤ ꯃꯔꯨꯝꯒꯤ ꯀꯣꯛ ꯃꯔꯨꯝ ꯀꯣꯛꯃꯤꯉꯥꯏ ꯇꯧꯕꯒꯤ ꯊꯣꯛꯂꯛꯇ꯭ꯔꯤꯉꯩꯗ ꯑꯩꯈꯣꯏꯅ ꯍꯥꯠꯄꯒꯤ ꯃꯅꯨꯡꯗ ꯂꯩꯕꯒꯤ ꯂꯧꯊꯣꯛꯄꯅꯦ ꯍꯥꯏꯔꯒ ꯑꯗꯨ ꯑꯗꯨꯁꯨ ꯍꯥꯎ
ꯎꯝ ꯍꯣꯏ ꯁꯤꯡ ꯁꯤꯡ ꯑꯅꯧꯕ ꯀꯣ ꯃꯅꯥꯗꯨ ꯍꯥꯞꯄꯗꯤ ꯑꯩ ꯁꯥꯎꯕꯅꯦꯍ ꯅꯣꯏꯁꯨ ꯁꯤꯡꯒꯤ ꯐꯥꯔꯝꯗꯣ ꯌꯥꯝ ꯆꯥꯎꯅ ꯇꯧꯕ꯭ꯔꯥ
ꯆꯥꯎꯕꯗꯤ ꯅꯠꯇꯦ ꯑꯗ ꯅꯣꯏꯒ ꯅꯛꯅꯔꯝꯒꯅꯤ
ꯑꯥ ꯅꯪꯅꯦ ꯕꯣꯔꯥ ꯀꯌꯥꯗꯤ ꯊꯥꯕ꯭ꯔꯥ
ꯈꯪꯗꯦ ꯑꯃꯔ ꯑꯅꯤꯔꯗꯤ ꯊꯥꯔ ꯕꯣꯔꯥꯗ ꯆꯠꯇ꯭ꯔꯦꯗꯤ ꯑꯩꯈꯣꯏꯗꯤ ꯀꯦꯖꯤꯗ ꯑꯣꯏꯅ ꯀꯝꯅ ꯍꯥꯟꯅꯒꯤꯁꯤ ꯌꯥꯡꯈꯩꯗꯤ ꯑꯃꯨꯛ ꯊꯥꯈꯤꯕꯅꯦꯕ ꯑꯩ ꯌꯥꯎꯅ ꯊꯥꯕ ꯆꯠꯄꯅꯦꯕ ꯌꯥꯡꯈꯩꯗꯣ ꯑꯗꯨꯗꯩꯗꯤ ꯑꯩꯈꯣꯏ ꯏꯅꯝꯃꯛ ꯑꯩꯈꯣꯏ ꯑꯃꯨꯛ ꯊꯥꯕ ꯆꯠꯈꯤꯕꯅꯦ ꯀꯦꯖꯤ ꯀꯌꯥꯔ ꯈꯪꯗ꯭ꯔꯦ ꯑꯗꯨꯗꯗꯤ
ꯎ ꯌꯥꯝꯔꯝꯒꯅꯤ ꯑꯁꯤꯡꯒꯤ ꯃꯥꯟ ꯂꯧ ꯇꯧꯕꯁꯨ ꯄꯩꯁꯥ ꯌꯥꯝ ꯂꯥꯛꯄꯅꯦ ꯃꯆꯤꯠ ꯃꯆꯤꯠ ꯑꯣꯏꯔꯁꯨꯀꯣ ꯎꯝ ꯑꯩꯈꯣꯏꯗꯤ ꯀꯔꯤ ꯍꯥꯏꯁꯤꯔꯥ ꯁꯤꯡꯗ ꯈꯨꯠꯊꯥꯗꯨ ꯃꯤꯒꯤ ꯈꯨꯊꯥꯗꯨꯒ ꯃꯥꯟꯅꯗꯦꯕ
ꯈꯖꯤꯛ ꯈꯖꯤꯛꯇꯪ ꯄꯨꯑꯦꯕ ꯃꯤꯗꯤ ꯐꯖꯅ ꯙꯒꯥꯥ ꯐꯥꯝ ꯇꯧꯔꯒ ꯄꯨꯊꯣꯛꯄ ꯀꯥꯟꯗ ꯒꯥꯔꯤ ꯂꯣꯠ ꯑꯃꯒꯨꯝꯕ ꯑꯗꯨꯃꯥꯏꯅ ꯂꯧꯊꯣꯛꯑꯦꯕ
ꯗ ꯄꯤꯁ ꯄꯤꯁ ꯀꯛꯊꯣꯛꯑꯒ ꯊꯥꯏꯗꯅꯀꯣ ꯃꯣꯏꯗꯤ ꯄꯤꯁꯇꯣ ꯆꯥꯎꯍꯜꯂꯦꯕ ꯑꯗꯨꯒ ꯌꯥꯝꯅ ꯀꯔꯤ ꯍꯥꯏꯁꯤꯔꯥ ꯀ꯭ꯂꯣꯁ ꯑꯣꯏꯅ ꯊꯥꯛꯑꯦꯕ ꯃꯣꯏ ꯀꯣ ꯑꯗꯨꯒ ꯍꯥꯔꯒꯨꯝꯕꯁꯨ ꯌꯥꯝ ꯍꯥꯞꯄꯦ ꯃꯣꯏꯗꯤ
ꯑꯁ ꯑꯩꯈꯣꯏꯒꯤꯗꯨꯅ ꯍꯦꯟꯅ ꯍꯥꯎꯋꯅꯤꯗ ꯍꯥꯏꯕꯗꯤ ꯑꯩꯈꯣꯏꯗꯤ ꯍꯥꯔ ꯀꯩꯀꯥ ꯀꯩꯁꯨ ꯀꯟꯅ ꯊꯥ ꯌꯥ ꯌꯥꯎꯗꯕꯅꯤꯅ ꯂꯣꯀꯦꯜꯒꯤꯅꯤꯅꯀꯣ ꯑꯗꯨꯅ ꯦ ꯑꯣꯏ ꯑꯩꯗꯤ ꯑꯁ ꯑꯃꯨꯛ ꯀꯥꯅꯤꯡ ꯐꯈ꯭ꯔꯦ ꯀꯩꯅꯣꯁꯤꯡꯒꯤ ꯂꯧꯗꯨꯗ ꯐꯥꯝꯗꯨꯗ
ꯅꯍꯥꯟ ꯅꯨꯡꯉꯥꯏ ꯅꯅꯨꯡꯉꯥꯏ ꯎꯝ ꯁꯣꯔꯣꯛꯀꯤ ꯃꯈꯥꯗ ꯎ ꯍꯀꯨꯝꯒꯨꯝ ꯑꯗꯨꯝ ꯇꯧꯋꯦ ꯗꯅꯥ ꯂꯥꯛꯑꯣ ꯆꯤꯡꯒꯤ ꯂꯥꯛꯑꯣ ꯑꯗꯨ ꯃꯐꯝꯗꯗꯤ ꯁꯤꯡꯒꯨꯝꯕꯗ ꯐꯠꯇ꯭ꯔꯣ
ꯑꯁ ꯃꯐꯝ ꯈꯔꯗꯗꯤ ꯐꯩꯌꯦ ꯃꯐꯝ ꯈꯔꯗꯗꯤ ꯐꯠꯇꯦ ꯑꯗꯨꯗꯁꯨ ꯑꯁ ꯐꯠꯇꯕ ꯈꯔꯗꯗꯤ ꯑꯗꯨꯝ ꯐꯩꯌꯦ ꯌꯥꯝ ꯆꯥꯎ ꯆꯥꯎꯅ ꯊꯣꯛꯂꯛꯑꯦ ꯑꯗꯨ ꯃꯐꯝꯗꯗꯤꯀꯣ ꯑꯁ ꯂꯩꯕꯥꯛꯄꯨꯗꯤ ꯐꯌꯦ ꯎꯝ ꯎ ꯀꯩꯅꯣꯒꯨꯝꯕ ꯑꯁ ꯀꯩꯁꯨ ꯄꯥꯛ ꯀꯟꯅ ꯀꯩꯅꯣ ꯇꯧꯋꯦ ꯑꯁ ꯃꯐꯝ ꯌꯥꯝ ꯂꯥꯞꯄꯗꯨꯒ ꯗꯨꯒ ꯆꯠꯊꯣꯛ ꯆꯠꯁꯤ
ꯑꯗꯨꯅꯦ ꯍꯧꯖꯤꯛ ꯇꯧꯕ ꯃꯐꯝꯗꯨꯅ ꯑꯗꯨꯝ ꯐꯔꯦꯗ
ꯊꯤꯅꯕ ꯊꯕꯛꯅꯦꯅ ꯂꯝꯕꯤ
ꯎ ꯑꯩꯈꯣꯏꯁꯨꯀꯣ ꯍꯒꯨꯝꯗꯣ ꯁꯤꯡ ꯌꯥꯝ ꯐꯩꯌꯦ ꯐꯔꯒ ꯀꯔꯤ ꯍꯥꯏꯁꯤꯔꯥ ꯃꯥꯒꯤ ꯊꯥꯅꯤꯉꯥꯏ ꯊꯝꯍꯧꯕꯗꯣ ꯑꯐꯕꯗꯨꯗꯤ ꯂꯣꯏꯅ ꯌꯣꯜꯂꯦꯕ ꯑꯗꯨꯒ ꯑꯁꯤꯗꯤ ꯐꯔꯦ ꯍꯥꯏꯅ ꯃꯥ ꯃꯥꯒꯤ ꯊꯥꯅꯤꯡꯉꯥꯏ ꯊꯝꯈ꯭ꯔꯁꯦꯅ ꯊꯃ ꯑꯃꯨꯛ ꯂꯧꯊꯣꯛꯄ ꯀꯥꯟꯗꯗꯤ ꯂꯣꯏ ꯇꯤꯟ ꯆꯪꯕ ꯋꯥꯏ
ꯍꯣꯏ ꯑꯩꯈꯣꯏꯒꯤꯗꯨꯅ ꯇꯤꯟ ꯆꯪꯗꯕꯀꯣ ꯑꯩꯈꯣꯏꯒꯤꯗꯨꯅ ꯀꯃꯥꯏꯅ ꯇꯧꯕ꯭ꯔꯥ ꯍꯥꯏꯔꯒ ꯑꯁ ꯎ ꯆꯥꯔꯥꯒꯤ ꯊꯝꯃꯁꯦ ꯍꯥꯏꯔꯒ ꯑꯁ ꯑꯩꯈꯣꯏꯒꯤꯗ ꯊꯝꯕ ꯑꯃꯨꯛ ꯌꯥꯔꯔꯣꯏ ꯍꯥꯏꯗꯤ ꯐꯠꯇꯦ ꯐ꯭ꯔꯦꯁ ꯑꯣꯏꯗꯦ ꯈꯣꯏꯏꯖꯤꯜꯂꯛꯑꯦ ꯍꯥꯏꯕꯒꯤ ꯑꯃ
ꯑ ꯑꯩꯈꯣꯏꯒꯤꯁꯨ ꯑꯗꯨꯃꯥꯏꯅ ꯇꯧꯋꯦ
ꯇꯧꯕꯒꯤꯦ ꯑꯁ
ꯉꯧꯕꯀꯣ ꯀꯔꯤꯗ ꯈꯥꯟꯗꯦ ꯃꯍꯤꯛꯂꯥꯗꯤ ꯈꯪꯗꯦꯀꯣ ꯑꯗꯨꯝꯊ ꯂꯧꯊꯣꯛꯄ ꯀꯥꯟꯗ ꯉꯧꯔꯒ ꯂꯩꯌꯦꯕ
ꯎꯝ ꯑꯩꯈꯣꯏ ꯇꯤꯟ ꯆꯪꯕꯗꯣ ꯑꯩꯈꯣꯏꯁꯨ ꯂꯩꯕ ꯀꯥꯟꯗ ꯇꯤꯟ ꯆꯪꯕꯁꯨ ꯌꯥꯎꯋꯦꯕ ꯑꯗꯨꯒꯤꯗꯣ ꯑꯩꯈꯣꯏꯗꯣ
ꯁꯟꯗꯣꯛꯄꯒꯤ ꯑꯣꯏꯔꯝꯒꯅꯤ
ꯀꯣꯝꯄꯥꯛ ꯑꯆꯧꯕꯗ ꯏꯁꯤꯡꯒ ꯍꯥꯞꯄꯒ ꯂꯧ ꯑꯩ ꯒꯤ ꯂꯧ ꯀꯥꯞꯄꯒꯤ ꯍꯤꯗꯥꯛ ꯑꯃ ꯃꯅꯝ ꯌꯥꯝ ꯅꯝꯊꯤꯕ ꯂꯩꯕꯗꯣ
ꯑꯥ ꯑꯥ ꯈꯪꯉꯦ ꯁꯨꯄꯔ ꯑꯥ ꯑꯥ ꯑ ꯑꯣ
ꯑꯗꯨꯗꯣ ꯀꯩꯅꯣꯗ ꯄꯕꯝꯗꯨꯗ ꯍꯥꯞ ꯍꯥꯨꯞꯄꯒ ꯅꯣꯡꯃ ꯅꯤꯅꯤ ꯇꯤꯡꯈ꯭ꯔꯒꯀꯣ ꯑꯗꯨꯗ ꯏꯁꯤꯡ ꯏꯁꯤꯡ ꯅꯣꯡꯃ ꯅꯤꯅꯤ ꯊꯝꯕ ꯕ ꯑꯗꯨꯒꯤ ꯏꯁꯤꯡꯗꯨꯗ ꯁꯤꯡꯗꯣ ꯍꯩꯖꯤꯜꯂꯒ ꯉꯥꯏꯍꯥꯛ ꯊꯝꯃꯒ ꯍꯣꯏ ꯆꯥꯝꯊꯣꯛꯑꯒ ꯑꯃꯨꯛ ꯇꯧꯕꯅꯦ ꯍꯟꯗꯛ ꯑꯩꯈꯣꯏ ꯑꯗꯨꯃꯥꯏꯅ
ꯑꯣ ꯑꯗꯨꯗꯤ ꯐꯩꯅꯦ ꯑꯩꯈꯣꯏꯗꯤ ꯇꯧꯗ꯭ꯔꯦ
ꯁꯤꯡ ꯆꯔꯥ ꯑꯩꯈꯣꯏ ꯂꯩꯔꯛꯄꯗꯣ ꯌꯥꯝ ꯐꯠꯇꯦ ꯑꯗꯨꯒꯤ ꯑꯩꯈꯣꯏ ꯏꯃꯥꯅ ꯆꯩꯔꯤꯅꯦ ꯑꯩꯈꯣꯏ ꯕꯕꯥꯗ ꯂꯧꯔꯣꯏꯒꯨꯝꯁꯦ ꯍꯥꯏꯔꯒ ꯅꯪ ꯑꯁꯤꯁ ꯀꯔꯤ ꯁꯥꯔꯦ ꯍꯌꯦꯡꯋꯥꯏ ꯑꯃꯨꯛ ꯆꯥꯎꯔꯛꯑꯄ ꯀꯥꯟꯗ ꯇꯤꯟꯂꯣꯏ ꯑꯃꯨꯛ
ꯍꯟꯗꯛꯇꯤ ꯀꯩꯅꯣꯅꯦ ꯁꯤꯡ ꯆꯔꯥꯗꯣ ꯐꯪꯗꯦ ꯍꯥꯏꯌꯦ ꯊꯦꯡꯃꯟꯕꯒꯤꯀꯣ ꯑꯩꯈꯣꯏꯅ ꯊꯤꯕ ꯃꯇꯝꯗꯣ
ꯑꯩꯈꯣꯏꯒꯤꯗꯨꯁꯨ ꯐꯠꯇꯦꯅ ꯍꯥꯏꯅ ꯂꯣꯏꯅ ꯌꯣꯟꯊꯣꯛꯈ꯭ꯔꯕ ꯑꯗ ꯏꯁꯤꯡ ꯆꯔꯥ ꯂꯥꯁꯇ ꯂꯩꯍꯧꯗꯕ ꯑꯩꯈꯣꯏꯒꯤ
ꯑꯗꯨꯅꯦ ꯁꯤꯡ ꯆꯥꯔꯥꯗꯤ ꯊꯝꯒꯗꯕꯅꯦ
ꯅꯣꯏꯒꯤꯗꯤ ꯎ꯭ꯔꯣꯛꯀ ꯌꯥꯝ ꯄꯥꯟꯕ ꯃꯥꯜꯂꯦꯅꯦ
ꯍꯥꯀꯣꯝꯗꯨꯗꯤ ꯑꯁ ꯐꯖꯅ ꯄꯥꯜꯂꯦ
ꯎꯝ ꯍꯟꯗꯛꯁꯨ ꯌꯥꯝ ꯄꯥꯜꯂꯤꯕ
ꯍꯟꯗꯛ ꯍꯟꯗꯛ ꯍꯥꯀꯨꯝꯒꯤ ꯄꯥꯝꯕꯤꯗꯣ ꯍꯟꯗꯛ ꯄꯥꯟꯕꯅꯦꯕ ꯑꯃꯨꯛ ꯍꯧꯖꯤꯛ ꯆꯥꯔꯤꯗꯨꯗꯤ ꯌꯥꯝ ꯄꯤꯛꯑꯦꯗ ꯄꯥꯟꯗꯤ ꯄꯥꯜꯂꯦ ꯑꯗꯨꯕꯨ ꯌꯥꯝ ꯄꯤꯛꯑꯦꯕ ꯄꯤꯛꯇ꯭ꯔꯨꯛ ꯄꯤꯛꯑꯦꯕ
ꯑꯗꯨ ꯑꯣꯏꯔꯁꯨ ꯁꯥꯔꯝꯒꯅꯤꯅꯦ
ꯎꯝ ꯁꯥꯕꯕꯨꯗꯤ ꯁꯥꯏ ꯑꯗꯨꯒ ꯍꯀꯨꯝ ꯀꯨꯝꯁꯤ ꯊꯥꯕ ꯃꯣꯔꯣꯛꯇꯣ ꯐꯠꯇꯦ
ꯅꯣꯏꯒꯤ ꯀꯩꯅꯣ ꯎꯁꯣꯏꯒꯤ ꯃꯅꯥꯛꯇ ꯅꯣꯏꯒꯤ ꯌꯨꯝ ꯃꯅꯥꯛꯇꯒꯤꯗꯣ ꯌꯥꯝ ꯊꯥꯕꯗꯗꯤ ꯑꯗꯨꯗꯤ
ꯑꯗꯣ ꯄꯨꯔꯥ ꯀꯩꯅꯣ ꯇ ꯕꯦꯔꯥ ꯀꯥꯔꯦ
ꯀꯔꯤꯒꯤ
ꯆꯤꯡꯗꯒꯤꯗꯤ ꯑ ꯑꯁꯤ ꯃꯣꯔꯣꯛꯀꯤ ꯆꯔꯥꯅꯦ ꯊꯥꯔꯣ ꯍꯥꯏꯅ ꯄꯤꯔꯛꯄ ꯀꯣ ꯑꯗꯨꯒ ꯑꯩꯈꯣꯏꯅ ꯐꯖꯅ ꯊꯥꯔꯦꯕ ꯊꯥꯕ ꯀꯥꯟꯗ ꯍꯧꯒꯠꯂꯛꯄ ꯀꯥꯟꯗꯗꯤ ꯀꯩꯅꯣ ꯃꯣꯔꯣꯛ ꯑꯇꯦꯛꯄꯁꯥꯡꯕꯗꯣ ꯆꯤꯡꯒꯤ
ꯑꯗꯨꯁꯨ ꯍꯥꯎꯕꯅꯤꯅꯦ ꯍꯦꯟꯖꯥꯡ ꯍꯟꯖꯥꯡꯗ ꯍꯥꯞꯄꯗ ꯍꯥꯎꯕꯅꯦ ꯑꯗꯣ
ꯑꯣ ꯑꯣ ꯑꯗꯨꯅꯦ
ꯑꯗꯣ ꯅꯣꯏꯒꯤ ꯍꯧꯖꯤꯛ ꯍꯧꯖꯤꯛ ꯊꯥꯕ ꯃꯐꯝꯅꯤꯗꯣ ꯑꯗꯨꯒꯤꯗꯨꯗ ꯎꯃꯣꯔꯣꯛꯀ ꯍꯧꯔꯒꯖ ꯐꯖꯅ ꯍꯧꯔꯗꯤꯀꯣ
ꯂꯩꯕꯥꯛ ꯐꯠꯇꯦ ꯑꯗꯨꯗꯗꯤ ꯂꯩꯕꯥꯛꯇꯣ ꯀꯜꯂꯦꯕ ꯑꯗꯨ
ꯀꯣ ꯍꯧꯕ ꯍꯧꯔꯕ ꯑꯗꯨꯒꯤ ꯎꯣꯔꯣꯛꯇꯣ ꯁꯥꯒꯅꯤ ꯍꯥꯏꯕꯗꯤ ꯅꯨꯡꯁꯥ ꯆꯞ ꯆꯥꯅ ꯌꯩꯕꯅꯤꯅꯀꯣ
ꯑꯗꯨꯅꯦ ꯑꯦ ꯍ ꯌꯥꯝ ꯋꯥꯏꯑꯦ ꯑꯗꯨ ꯎꯁꯣꯏꯒꯤ ꯄꯥꯝꯕꯤꯗꯣ ꯁꯦꯡꯕ ꯀꯥꯟꯗ ꯌꯥꯝ ꯋꯥꯏꯑꯕ ꯉꯁꯤ ꯑꯃꯨꯛ ꯁꯦꯡꯕꯤꯔꯅꯤ ꯑꯗꯨꯒ ꯍꯞꯇꯥ ꯑꯃꯃꯨꯛꯇ ꯑꯗꯨꯝ ꯍꯧꯒꯠꯂꯛꯀꯅꯤ ꯌꯥꯝ ꯋꯥꯏꯕ
ꯑꯗꯨꯅꯦ ꯑꯁ ꯅꯍꯥꯟꯋꯥꯏ ꯑꯩꯅ ꯆꯤꯡꯗ ꯂꯩꯕ ꯀꯥꯟꯗꯁꯨ ꯀꯣ ꯆꯤꯡꯒꯤ ꯂꯧꯗꯣ ꯍꯇꯥ ꯑꯃꯗ ꯑꯃꯔꯛ ꯆꯠꯂꯒ ꯂꯣꯏꯁꯤꯟꯕꯤꯒ